ꯑꯣ ꯑꯥ ꯃꯇꯝ ꯑꯥ
ꯎꯝ ꯑꯗꯨꯏ ꯃꯥꯜꯂꯦ ꯑꯗꯨ ꯅꯪꯗꯤ ꯆꯥꯛꯇꯤ ꯆꯥꯔꯕ꯭ꯔꯣ
ꯆꯥꯛꯇꯦ ꯑꯩꯈꯣꯏꯗꯤ ꯑꯦꯂꯚꯦꯟ ꯇꯨꯋꯦꯜꯐ ꯀꯨꯝꯕꯗ ꯆꯥꯏ ꯅꯣꯏꯗꯤ
ꯑꯣ ꯊꯦꯡꯉꯦꯀꯣ ꯑꯩꯈꯣꯏꯗꯤ ꯑ ꯑꯗꯨꯝ ꯑꯉꯥꯡ ꯆꯠꯈ꯭ꯔꯗꯤ ꯑꯩꯠ ꯊꯥꯔꯇꯤ ꯅꯥꯏꯟꯗ ꯑꯗꯨꯝ ꯆꯥꯔꯦꯗ ꯑꯩꯈꯣꯏꯗꯤ
ꯑꯩꯠ ꯊꯥꯔꯇꯤꯒꯣ ꯑꯣꯀꯦ
ꯇꯤ ꯅꯥꯏꯟ ꯀꯣ ꯑꯗꯣ ꯕ꯭ꯔꯦꯛꯐꯥꯁ ꯈꯔ ꯍꯦꯚꯤ ꯑꯣꯏꯌꯦ ꯍꯥꯏꯕꯗꯤ ꯁꯝꯋꯦꯔ ꯂꯥꯏꯛ ꯇꯦꯟ ꯊꯥꯔꯇꯤꯒꯨꯝꯕ ꯀꯣ
ꯑꯥ
ꯑꯗꯨꯗꯩꯗꯤ ꯊꯦꯡꯗꯣꯛꯇ꯭ꯔꯦꯗ
ꯑꯣꯀꯦ ꯑꯉꯥꯡꯒꯨꯝꯕꯗꯤ ꯀꯌꯥꯗ ꯀꯔꯝ ꯀꯥꯟꯗ ꯆꯥꯛ ꯆꯥꯒꯦ ꯄꯨꯡ ꯀꯌꯥꯗ
ꯃꯣꯏ ꯑꯁ ꯃꯣꯏꯁꯦ ꯀꯣ ꯀꯩꯅꯣ ꯇꯧꯕꯅꯦ ꯁꯦꯚꯦꯟꯗ ꯑꯗꯨꯝ ꯀꯩꯅꯣ ꯍꯧꯗꯣꯛꯈ꯭ꯔꯅꯤ ꯁꯦꯚꯦꯟꯗ ꯍꯧꯗꯣꯛ ꯗꯤ ꯕꯥꯏ ꯁꯚꯦꯟ ꯐꯤꯐꯇꯤꯟꯒꯨꯝꯕꯗꯤ ꯑꯗꯨꯝ ꯆꯥꯍꯟꯕ ꯍꯧꯔꯦ ꯃꯣꯏꯗꯤ ꯑꯗꯨꯝ ꯇꯞꯅ ꯆꯥꯕꯅꯤꯅꯀꯣ ꯁꯚꯦꯟ ꯐꯤꯐꯇꯤꯟꯗꯤ ꯑꯗꯨꯝ ꯆꯥꯔꯒ ꯆꯥꯔꯒ ꯑꯔꯥꯎꯟ ꯁꯚꯦꯟ ꯊꯥꯔꯇꯤ ꯐꯥꯏꯚ ꯐꯣꯔꯇꯤ ꯇꯥꯔꯗꯤ ꯑꯗꯨꯝ ꯕ꯭ꯔꯁ ꯇꯧꯍꯜꯂꯒ ꯑꯗꯨꯝ ꯗ꯭ꯔꯦꯁꯑꯞ ꯇꯧꯔꯒ ꯑꯩꯠ ꯑꯩꯠ ꯐꯥꯏꯚꯇ ꯑꯗꯨꯝ ꯚꯦꯜ ꯂꯥꯛꯀꯅꯦꯕ
ꯑ
ꯑꯗꯨꯗ ꯑꯗꯨꯝ ꯀꯩꯅꯣ ꯇꯧꯈ꯭ꯔꯅꯤ
ꯅꯔ ꯅꯔꯖꯔꯤꯗ ꯀꯥꯕ ꯑꯉꯥꯡꯗꯨ ꯗꯤ ꯃꯊꯟꯇ ꯆꯥꯛ ꯆꯥꯕ ꯍꯩꯕ꯭ꯔꯣ
ꯑꯁ ꯍꯥꯏꯇꯦꯅꯦ ꯑꯗꯨꯗꯤ ꯑꯗꯨꯗꯤ ꯃꯥꯁꯦ ꯑꯗꯨꯝ ꯏꯜꯂꯒ ꯂꯩꯔꯤ ꯆꯥꯛ ꯏꯜꯂꯒꯀꯣ
ꯎꯝ
ꯑꯗꯒꯤ ꯑꯗꯨꯝ ꯊꯕꯛ ꯈꯔ ꯆꯪꯉꯦ ꯑꯅꯤꯗꯗꯤ ꯑꯗꯨꯝ ꯆꯥꯕ ꯍꯩꯔꯦ ꯑꯗꯨꯁꯨ ꯌꯥꯝꯅ ꯀꯔꯤ ꯍꯥꯏꯁꯤꯔꯥ ꯌꯥꯝꯅ ꯑꯦꯄꯤꯇꯥꯏꯠ ꯂꯩꯔ ꯌꯥꯝ ꯆꯥꯕ ꯍꯩꯕ ꯈꯣꯏꯗꯣ ꯑꯣꯏꯗꯕ ꯌꯥꯝ ꯐꯖꯤ ꯑꯣꯏꯕ ꯈꯣꯏꯗꯣ ꯆꯥꯛꯀꯨꯝꯕꯁꯤꯁꯨ ꯆꯥꯅꯤꯡꯗ꯭ꯔꯒ ꯆꯥꯕ ꯖꯥꯠꯗꯣ
ꯑꯣꯀꯦ ꯑꯣꯀꯦ
ꯑꯗꯨꯒꯤ ꯎꯝꯝ ꯑꯗꯨ ꯃꯣꯏꯅꯤꯗꯤ ꯏꯟꯗ꯭ꯔꯦꯗ ꯎꯝ ꯅꯪ ꯅꯪꯅ ꯁ꯭ꯀꯨꯜ ꯀꯥꯔꯛꯄꯁꯦ ꯀꯔꯤ ꯀꯔꯤ ꯁ꯭ꯀꯨꯜꯗ ꯀꯥꯔꯛꯄꯀꯣ ꯅꯪꯗꯤ
ꯇꯥꯏꯟ ꯇꯣꯁꯇ
ꯑꯣ ꯑꯣꯀꯦ ꯑꯣꯀꯦ ꯇꯥꯏꯅꯦꯇꯣꯇꯁꯨ ꯃꯃꯤꯡ ꯌꯥꯝ ꯆꯠꯄꯅꯤꯅ ꯍꯧꯖꯤꯛꯁꯨ ꯑꯗꯨꯝ ꯆꯠꯂꯤꯅ
ꯎꯝ ꯍꯣꯏ ꯍꯣꯏ ꯇꯥꯏꯅꯤꯇꯣꯠꯁꯨ ꯍꯣꯏ ꯇꯥꯏꯟ ꯍꯣꯏ ꯑꯗꯨꯝ ꯐꯩ ꯑꯩ ꯑ ꯀ꯭ꯂꯥꯁ ꯋꯥꯟ ꯇꯨ ꯁꯚꯦꯟ ꯐꯥꯎ ꯀꯥꯏꯑꯦ ꯑꯗꯨꯒ ꯑ ꯁꯚꯦꯟꯗ ꯇꯤ ꯁꯤ ꯆꯥꯏ
ꯀꯔꯤꯒꯤ ꯇꯤ ꯁꯤ ꯆꯥꯕ ꯈꯨꯅ ꯑꯣ ꯑꯣ ꯑ ꯑꯣꯀꯦ ꯑꯣꯀꯦ ꯑ ꯑꯣ
ꯑꯗ ꯑꯩꯠ ꯇꯨ ꯇꯦꯟꯗꯤ ꯑꯃꯨꯛꯀ ꯈ꯭ꯔꯥ ꯁꯨꯇꯤꯗꯤ ꯇꯥꯔꯕꯣ
ꯈ꯭ꯔꯥꯏꯖꯣꯇꯤ ꯇꯥꯔꯦꯗ ꯈꯪꯉꯦꯗ ꯂꯣꯏꯅ ꯑꯗꯨ
ꯑꯣꯦ ꯈꯁ ꯁꯨꯇꯤꯗ ꯍꯣꯏ ꯈꯥꯏ ꯁꯨꯇꯤꯗ ꯁꯚꯦꯟ ꯇꯨ ꯇꯦꯟ ꯂꯣ ꯁꯚꯦꯟ ꯇꯨ ꯇꯦꯟ ꯂꯣꯏꯁꯤꯜꯂꯦ ꯑꯃꯨꯛꯀ ꯑꯦꯂꯚꯦꯟ ꯇꯨ ꯇꯨꯌꯦꯜꯞꯇꯤ ꯑꯃꯨꯛꯀ ꯇꯥꯏꯅꯤ ꯇꯨ ꯂꯣꯏꯁꯤꯜꯂꯦ
ꯑꯣ ꯇꯥꯏꯅꯤꯇꯣꯠ ꯏꯂꯕꯦꯟ ꯇꯨꯌꯦꯜꯞꯁꯨ ꯂꯩꯔꯕ
ꯍꯣꯏ ꯂꯩꯈ꯭ꯔꯕꯅꯦ ꯑꯗꯨꯒꯤ ꯑꯗꯨꯗ ꯑꯃꯨꯛꯀ ꯑꯦꯂꯚꯦꯟ ꯇꯨꯋꯦꯜꯐ ꯂꯣꯏꯁꯤꯜꯂꯦ ꯑꯗꯨꯒ ꯗꯤ ꯑꯦꯝ ꯗꯤ ꯑꯦꯝꯗ ꯕꯤꯦꯆꯂꯔ ꯂꯣꯏꯁꯤꯜꯂꯦ ꯄꯤ ꯀꯉꯨꯀꯣ
ꯑꯣꯀꯦ ꯑꯣꯀꯦ ꯑ
ꯇꯨꯊꯥꯎꯖꯟ ꯇ꯭ꯋꯦꯟꯇꯤ ꯊ꯭ꯔꯤꯒꯨꯝꯕꯗ
ꯑꯣ ꯑꯣ ꯑꯣ ꯑꯣꯀꯦ ꯑꯣꯀꯦ ꯑꯗꯨꯗꯤ ꯍꯧꯖꯤꯛ ꯅꯪ ꯍꯧꯖꯤꯛꯇꯤ ꯀꯔꯤ ꯄ꯭ꯂꯥꯟ ꯂꯩꯌꯦ ꯕꯤ ꯑꯦ ꯂꯣꯏꯈ꯭ꯔꯦ ꯑꯗꯨꯗꯤ
ꯑꯕꯤ ꯀꯣꯝꯅꯦ ꯍ ꯎꯝ
ꯑꯣ ꯑꯣꯀꯦ ꯑꯣꯀꯦ ꯑꯗꯨꯗꯤ ꯑꯗꯨꯅ ꯑꯗꯨꯝ ꯂꯣꯏꯔꯒꯦꯔꯥ ꯅꯠꯇ꯭ꯔꯒ ꯑꯃꯨꯛꯀ ꯇꯝꯊꯒꯦꯔꯥ
ꯑꯩ ꯕꯤ ꯀꯣꯝ ꯀꯩꯅꯣꯒꯨꯝꯕꯗꯤ ꯍꯣꯏ ꯀꯣꯟꯅ ꯐꯩꯁꯥ ꯍꯥꯏꯐꯦꯠ ꯍꯣꯏ ꯁꯛꯁꯦꯁ ꯈꯤꯇꯪ ꯂꯩꯔꯗꯤ ꯍꯣꯔꯦꯟ ꯃꯄꯥꯟꯒꯨꯝꯕꯗ ꯇꯝꯕ ꯌꯥꯏ ꯍꯣꯏ ꯎꯝ ꯀꯩ ꯀꯧꯕꯀꯣ ꯃꯣꯏ ꯑꯦꯝ ꯕꯤ ꯑꯦ ꯍꯥꯏꯕ꯭ꯔꯣ
ꯍꯣꯏ ꯍꯣꯏ ꯑꯦꯝ ꯖꯤ ꯑꯦꯁꯨ ꯂꯩꯕꯅꯦ ꯎꯝ
ꯑ ꯑꯗꯣ ꯍꯧꯖꯤꯛ ꯐꯥꯎꯗꯤ ꯑꯦꯝ ꯕꯤꯗꯤ ꯌꯥꯝ ꯀꯥꯟꯅꯕ ꯑꯣꯏꯗꯦ
ꯑꯣ ꯑꯣ ꯑꯣ ꯑꯗꯨ ꯅꯪ ꯃꯄꯥꯟ ꯂꯝꯗ ꯍꯥꯏꯕꯗꯨ ꯀꯔꯤ ꯂꯝꯗ ꯆꯠꯅꯤꯡꯕ꯭ꯔꯥ ꯅꯪꯗꯤ
ꯑꯥ ꯃꯄꯥꯟ ꯃꯄꯥꯟꯒꯤ ꯗꯤꯒ꯭ꯔꯤ ꯍꯥꯏꯔꯗꯤ ꯑꯩꯗꯤ ꯌꯨ ꯑꯦꯁ ꯀꯨꯝꯕ ꯑꯗꯨꯅ ꯈ꯭ꯋꯥꯏ ꯐꯕ ꯃꯥꯜꯂꯦ ꯗꯤꯒ꯭ꯔꯤꯒꯤ ꯍꯥꯏꯔꯗꯤꯀꯣ ꯑꯦꯝ ꯕꯤ ꯑꯦꯒꯨꯝꯕꯩ ꯂꯩ
ꯎꯝ
ꯅꯠꯇ꯭ꯔꯗꯤ ꯍꯣꯏ ꯏꯟꯗꯤꯌꯥꯒꯨꯝꯕꯒꯤ ꯏꯟꯗꯤꯁꯦ ꯈꯪꯗꯦ
ꯑꯥ ꯍꯣꯏ ꯃꯤ ꯃꯄꯥꯟꯗ ꯂꯩꯕꯁꯤꯡꯁꯦ ꯑꯩꯈꯣꯏ ꯅꯣꯔꯠ ꯏꯁꯇꯗꯤ ꯈꯪꯗꯦꯀꯣ ꯃꯥꯟ ꯂꯝ ꯃꯄꯥꯟ ꯂꯝꯗ ꯂꯩꯕꯁꯦ ꯑꯦꯝ ꯕꯤ ꯑꯦꯒꯨꯝꯕꯁꯨ ꯌꯥꯝꯥꯎ ꯉꯥꯎꯋꯦꯅꯦ ꯃꯣꯏꯗꯤ ꯍꯥꯏꯕꯗꯤ ꯕꯤꯖꯤꯅꯦꯁꯀꯨꯝꯕꯁꯨ ꯌꯥꯝꯅ ꯃꯣꯏ ꯐꯦꯃꯤꯂꯤꯒꯤ ꯕꯤꯖꯤꯅꯦꯁꯀꯨꯝꯕ
ꯎꯝ
ꯃꯊꯪ ꯃꯊꯪ ꯑꯗꯨꯝ ꯄꯥꯁ ꯑꯣꯟꯁꯨ ꯇꯧꯕꯒꯤꯔꯥ ꯈꯪꯗꯦ ꯑꯌꯥꯝꯕ ꯑꯦꯝ ꯕꯤ ꯑꯦ ꯌꯥꯝ ꯇꯝꯅꯩ ꯃꯄꯥꯟꯂꯣꯝꯗꯗꯤ
ꯎꯝ ꯁꯦꯡꯅ ꯍꯥꯏꯔꯗꯤ ꯑꯦꯝ ꯕꯤ ꯑꯦꯗꯤ ꯎ ꯍꯣꯏ ꯊꯕꯛ ꯄꯨꯔꯥ ꯊꯕꯛ ꯐꯣꯀꯁ ꯑꯣꯏꯔꯗꯤ ꯍꯣꯏ ꯑꯦꯝ ꯕꯤ ꯑꯦꯁꯨ ꯑꯗꯨꯒꯤ ꯀꯦꯔꯤꯌꯔꯒꯤꯗꯤ ꯑꯗꯨꯒꯤ ꯌꯥꯏ ꯑꯣꯔ ꯅ ꯑꯗꯤ ꯕꯤꯖꯤꯅꯦꯁꯀꯤ ꯅꯦꯠꯋꯥꯔꯀꯤꯡꯒꯨꯝꯕ ꯇꯧꯅꯤꯡꯉꯗꯤ ꯑꯦꯝ ꯕꯤ ꯑꯦ ꯀꯣ
ꯍꯣꯏ ꯍꯣꯏ
ꯑ ꯑꯗꯨꯁꯨ ꯕꯤꯖꯤꯅꯦꯁ ꯍꯣꯏ ꯑꯗꯨꯒꯤ ꯍꯣꯏ ꯕꯤꯖꯤꯅꯦꯁ ꯍꯧꯗꯣꯛꯑꯒ ꯑꯦꯝ ꯕꯤ ꯑꯦ ꯇꯝꯃꯒ ꯅꯦꯠꯋꯥꯀꯤꯡꯒꯨꯝꯕ ꯑꯗꯨꯃꯥꯏꯅ ꯇꯧꯕꯀꯣ
ꯎꯝ
ꯍꯣꯏ ꯑꯗꯣ ꯍꯧꯖꯤꯛ ꯕꯆ ꯗꯥꯏꯔꯦꯛ ꯆꯠꯄꯗꯨꯗꯤ ꯍꯣꯏ ꯗꯤꯒ꯭ꯔꯤꯒꯨꯝꯅ ꯖꯁ ꯗꯤꯒ꯭ꯔꯤ ꯑꯣꯏꯔꯗꯤ ꯌꯥꯝ ꯄꯥꯛ ꯀꯅꯕ ꯎꯗꯦ ꯍꯣꯏ
ꯑꯣ ꯑꯣ ꯑꯣ
ꯑꯗꯨꯒꯤ ꯍꯣꯏ
ꯎꯝ ꯎꯝ ꯑꯗꯨ ꯅꯪ ꯍꯥꯟꯅ ꯅꯨꯄꯤꯒꯨꯝꯕꯗꯤ ꯀꯣꯏꯈ꯭ꯔꯕ꯭ꯔꯣ
ꯀꯣꯏ ꯐꯩꯗ
ꯑꯣ ꯑꯣ ꯑꯣ ꯑꯗꯨ ꯍꯧꯖꯤꯛꯇꯤ ꯅꯪ ꯀꯣꯏꯕ ꯂꯩꯇꯦ
ꯑꯥ ꯀꯣꯏꯔꯒ ꯎ ꯍꯣꯏ ꯈꯔ ꯄꯤꯛꯂꯤꯉꯩꯗ ꯑꯥ ꯑꯂꯕꯦꯟ ꯇꯨꯋꯦꯜꯆꯂꯔꯦꯆꯂꯔꯒꯨꯝꯕꯗ ꯀꯣꯏꯔꯣꯃꯤ ꯍꯧꯖꯤꯛꯇꯤꯝ ꯍꯣꯏ ꯕꯤꯖꯤꯅꯦꯁ ꯉꯥꯛꯇ ꯉꯥꯏꯈ꯭ꯔꯦ
ꯑꯦ ꯏꯂꯚꯦꯟꯋ ꯦꯆꯨꯂꯔ ꯀꯝꯃꯦ ꯍꯧꯖꯤꯛꯁꯨ ꯆꯂꯔꯅꯤꯅꯦ ꯑꯦꯅꯥꯪꯁꯤ ꯀꯔꯤꯗꯣꯅꯦ
ꯕꯦꯆꯜ ꯂꯕꯨꯗꯤ ꯕꯦꯆꯜ ꯂꯧꯥꯎꯔꯔꯦ ꯑꯗꯨꯁꯨ ꯍꯣꯏ ꯎꯝ ꯍꯣꯏ ꯄꯩꯁꯥꯗ ꯈꯤꯇꯪ ꯐꯣꯀꯁ ꯄꯤꯕꯕꯣ
ꯍꯣꯏ ꯍꯣꯏ ꯍꯣꯏ ꯐꯩꯗ ꯐꯩꯌꯦꯗ ꯑꯗꯨꯅ ꯑꯗꯨ ꯅꯪ ꯀꯣꯏꯕꯗꯤ ꯀꯔꯤꯔꯣ ꯅꯈꯣꯏ ꯖꯥꯠ ꯀꯣꯏꯕ꯭ꯔꯣ ꯅꯠꯇ꯭ꯔꯒ ꯗꯤꯐ꯭ꯔꯦꯟ
ꯑꯩꯗꯤ ꯖꯥꯠꯁꯦ ꯖꯥꯠ ꯖꯥꯠꯀꯨꯝꯕꯒꯤꯗꯤ ꯑꯩꯗꯤ ꯑꯗꯨꯒꯨꯝꯕ ꯗꯤꯐ꯭ꯔꯦꯟꯁꯌꯦꯠꯇꯤ ꯇꯧꯔꯦ ꯃꯤ ꯃꯇꯨꯡ ꯏꯂꯂꯦ ꯅꯪ ꯅꯪ ꯅꯪꯗꯤ ꯅꯪꯒꯤ ꯖꯥꯠ ꯉꯥꯛꯇꯗꯨꯔꯣ ꯑꯣ
ꯎꯝ ꯎ ꯑꯩꯁꯦꯀꯣ
ꯎꯝ
ꯑꯩꯁꯦ ꯎ ꯅꯨꯄꯥꯁꯦ ꯑꯩ ꯄꯥꯛꯞ ꯀꯣꯏꯔꯛꯇꯦ ꯑꯩ ꯍꯧꯖꯤꯛ ꯑꯩꯒꯤ ꯍꯁꯕꯦꯟ ꯑꯣꯏꯕꯕꯁꯤꯦ ꯑꯗꯨ ꯈꯛꯇ ꯀꯣꯏꯔ ꯑꯗꯨꯝ ꯈꯛ ꯑꯩꯗꯤ ꯀꯩꯅꯣ ꯇꯧꯈ꯭ꯔꯦ ꯑꯗꯨꯒ ꯑꯗꯨꯒ ꯑꯩꯅ ꯕꯣꯏ ꯐ꯭ꯔꯦꯟ ꯂꯩꯔꯛꯄꯁꯦ ꯑꯩꯒꯤ ꯃꯥꯁꯇꯔꯗꯤ ꯂꯩꯔꯛꯄꯅꯦꯕ
ꯑꯣꯀꯦ ꯑ ꯕꯣꯏꯐ꯭ꯔꯦꯟ ꯍꯥꯏꯕꯁꯦ ꯅꯪ ꯅꯨꯄꯥꯗꯨꯔꯣ ꯑꯣ
ꯍꯣꯏ ꯍꯣꯏ ꯍꯣꯏ ꯑꯩꯒꯤ ꯍꯧꯖꯤꯛ ꯅꯨꯄꯥ ꯑꯣꯏꯔꯤꯕꯁꯦ
ꯑꯣꯀꯦ
ꯃꯥꯅ ꯑꯗꯨꯝ ꯑꯣꯏꯈ꯭ꯔꯦ ꯑꯩꯗꯤ ꯕꯣꯏ ꯐ꯭ꯔꯦꯟꯁꯨ ꯌꯥꯝ ꯊꯦꯡꯅ ꯂꯩꯔꯛꯑꯦꯗ ꯍꯥꯏꯕꯗꯤ ꯑꯗꯨꯝ ꯀꯔꯤ ꯍꯥꯏꯁꯔꯦ ꯈꯪꯗꯦ ꯌꯥꯝ ꯄ꯭ꯔꯣꯇꯦꯛꯇꯤꯞ ꯅꯦꯆꯔꯒꯨꯝꯕ ꯑꯗꯨꯒ ꯑꯌꯥꯝꯕ ꯅꯨꯄꯤꯒꯤ ꯁ꯭ꯀꯨꯜ ꯅꯨꯄꯤꯒꯤ ꯈꯛꯇ ꯀꯣꯂꯦꯖ ꯀꯥꯔꯛꯄꯒꯤ ꯅꯨꯄꯥꯒ ꯌꯥꯝꯅ ꯃꯤꯡꯒꯜ ꯇꯧꯕ ꯃꯇꯝꯁꯨ ꯂꯩꯇꯦꯕꯀꯣ ꯑꯗ ꯑꯗꯨꯝ ꯕꯣꯔꯗꯤ ꯀꯩꯅꯣ ꯍꯣꯁꯇꯦꯜꯗ ꯑꯗꯨꯝ ꯂꯩꯔꯒ ꯑꯌꯥꯝꯕ ꯎ ꯀꯩꯅꯣ ꯇꯧꯔꯒ ꯌꯥꯝ ꯏꯁꯇ꯭ꯔꯤꯛ ꯑꯣꯏꯅ ꯂꯥꯛꯄꯒꯤ ꯄꯥꯛ ꯀꯔꯤ ꯍꯥꯏꯁꯤꯔꯥ ꯃꯤ ꯈꯪꯅꯕ ꯀꯔꯤ ꯑꯗꯨꯒꯨꯝꯕ ꯁꯔꯀꯜꯁꯨ ꯄꯥꯛ ꯂꯩꯇꯕ
ꯑꯣꯆꯥꯦ ꯑꯣꯆꯥꯦ
ꯑꯗꯨꯒꯤ ꯑꯗꯨꯝ ꯃꯥꯁꯇꯔ ꯃꯥꯁꯇꯔ ꯂꯦꯚꯦꯜꯗꯤ ꯑꯗꯨꯝ ꯈꯪꯅꯕ ꯍꯧꯔꯒ ꯑꯗꯨꯝ ꯀꯩꯅꯣ ꯇꯧꯕꯅꯦꯗ ꯑꯗꯨꯒ ꯑꯗꯨꯝ ꯑꯩꯒꯤ ꯑꯗꯨꯝ ꯁꯦꯝ ꯇ꯭ꯔꯥꯏꯞ ꯍꯥꯏꯕ ꯇꯥꯔꯦꯅꯦ ꯑꯩꯒꯤꯁꯤꯁꯨ ꯀꯣ
ꯑꯥ
꯭ꯔꯕ ꯑꯗꯨꯒ ꯑꯗꯨꯝ ꯑꯩꯁꯨ ꯈꯪꯗꯦꯗ ꯑꯌꯥꯝꯕ ꯑꯗꯨꯝ ꯄꯥꯛ ꯀꯩ ꯍꯥꯏꯁꯤ꯭ꯔꯥ ꯎꯝ ꯑꯗꯨꯝ ꯀꯃ꯭ꯌꯨꯅꯤꯇꯤ ꯑꯩꯁꯨ ꯈꯥꯏꯅꯉꯥꯏꯗꯤ ꯃꯥꯟꯗꯦꯗ ꯍꯥꯏꯕꯗꯤ ꯃꯤ ꯐꯔꯗꯤ ꯂꯣꯏꯈ꯭ꯔꯦꯅꯀꯣ ꯎꯝ ꯑꯗꯨꯅ ꯈ꯭ꯋꯥꯏꯗꯒꯤ ꯕꯦꯁꯅꯦ ꯑ ꯁꯦꯝꯦꯦꯝ ꯥ ꯀꯩꯅꯣ ꯇꯧꯔꯒ ꯃꯤ ꯐꯠꯇ꯭ꯔꯒ ꯑꯦꯗꯖꯁ ꯇꯧꯕ ꯅꯨꯡꯉꯥꯏꯇ꯭ꯔꯗꯤ ꯅꯨꯡꯉꯥꯏꯇꯦꯅꯀꯣ
ꯍꯣꯏ
ꯑꯗꯨꯗꯒꯤꯦ
ꯅꯪ ꯅꯪꯒꯤ ꯍꯖꯕꯦꯟꯗ ꯅꯪ ꯀ꯭ꯋꯥꯂꯤꯇꯤ ꯌꯥꯅꯤꯡꯕꯗꯤ ꯀꯔꯝꯕ ꯀ꯭ꯋꯥꯂꯤꯇꯤ ꯂꯩꯒꯦ ꯃꯥꯏ ꯀꯣꯛꯄ ꯂꯩꯇꯤꯗ
ꯑꯩꯒꯤ ꯍꯁꯕꯟꯗ ꯑꯩꯅ ꯀ꯭ꯋꯥꯂꯤꯇꯤ ꯌꯥꯅꯤꯡꯕꯁꯦꯀꯣ ꯀꯔꯤ ꯀ꯭ꯋꯥꯂꯤꯇꯤ ꯌꯥꯅꯤꯡꯕ꯭ꯔꯥ ꯎꯝ ꯃꯥꯁꯦ ꯁ꯭ꯇꯤꯟꯖꯤꯗꯤ ꯑꯣꯏꯗꯦ ꯆꯤꯟꯖꯤ ꯑꯣꯏꯗꯦ ꯑ ꯏꯟ ꯗ ꯁꯦꯟꯁ ꯑ ꯃꯥ ꯑꯍꯣꯏ ꯄꯨꯛꯅꯤꯡ ꯆꯥꯎꯕ ꯍꯥꯏꯕꯗꯤ ꯄꯩꯁꯥ ꯑꯗꯨꯝ ꯋꯥꯔꯕꯁꯨ ꯁꯨ ꯑꯩꯅ ꯄꯥꯝꯕ ꯂꯩꯔꯒꯗꯤ ꯋꯥꯏ ꯍꯥꯏꯕꯗꯨꯣ ꯀꯔꯤꯁꯨ ꯎꯠꯂꯣꯏꯕ ꯑꯗꯨꯝ ꯥꯎ ꯑꯗꯨꯝ ꯃꯦꯅꯦꯖ ꯇꯧꯔ ꯑꯗꯨꯝ ꯄꯤꯈꯤꯕꯀꯣ ꯑꯗꯨ ꯀꯕꯥ ꯑꯗꯨꯒ ꯑ
ꯄꯣꯠ ꯅꯤꯕꯩꯔꯣ
ꯑꯁ ꯄꯣꯠꯁꯤꯁꯨ ꯑꯩꯁꯨ ꯄꯥꯛ ꯀꯩꯅꯣ ꯇꯧꯗꯕꯅꯤꯗ ꯑꯩꯗꯤ ꯍꯥꯏꯕꯗꯤ ꯂꯩꯗꯅ
ꯑꯥ
ꯑꯦꯅꯤꯊꯤꯡ ꯌꯥꯝ ꯑꯦꯛꯁꯄꯦꯟꯁꯤꯞ ꯑꯣꯏꯕꯁꯨ ꯑꯣꯏ ꯂꯧ ꯑꯗꯨꯒꯨꯝꯕꯁꯨ ꯅꯠꯇꯦꯗ ꯑꯩꯁꯤꯁꯨ ꯑꯗꯨꯕꯨ ꯁꯧꯋꯦ ꯑꯗꯨꯝ ꯈꯔ ꯂꯩꯔꯅꯀꯣ ꯇꯧꯕ ꯃꯇꯝꯗ ꯑꯣꯏꯔꯁꯨ ꯑꯗꯨꯝ ꯀꯔꯤ ꯍꯥꯏꯁꯤꯔꯥ ꯑꯁ ꯂꯩꯇꯦꯇ ꯋꯥꯏ ꯑꯗꯨꯒꯨꯝꯕꯗꯣ ꯄꯥꯛ ꯎꯠꯇꯕ ꯂꯩꯔꯁꯨ ꯑꯗꯨꯝ ꯂꯩꯗꯅꯀꯣ
ꯎꯝ
ꯄꯥꯛ ꯍꯥꯏꯗꯣꯛꯇꯕ ꯑꯗꯨꯒ ꯑꯃꯁꯤꯅ ꯀꯔꯤ ꯍꯥꯏꯁꯤꯔ ꯌꯥꯝꯅ ꯍꯦꯜꯄꯤꯡ ꯅꯦꯆꯔ ꯂꯩꯕ ꯍꯥꯏꯕ ꯇꯥꯔꯦꯀꯣ
ꯑꯣꯀꯦ ꯑꯣꯀꯦ
ꯎꯝ ꯎꯝ ꯊꯕꯛꯁꯦ ꯅꯨꯄꯤ ꯅꯨꯄꯥ ꯈꯥꯏꯗ꯭ꯔꯒ ꯑꯗꯨꯝ ꯍꯦꯜꯄꯤꯡ ꯅꯦꯆꯔ ꯑꯗꯨꯝ ꯂꯩꯌꯦꯗ ꯃꯥꯒꯤ ꯃꯥꯏꯟꯁꯦꯠꯇꯨ ꯕ꯭ꯔꯣꯠ ꯑꯣꯏꯕ ꯍꯥꯏꯕ ꯇꯥꯔꯦ
ꯀꯣ ꯑꯣ ꯐꯦꯦ
ꯑꯗꯨꯃꯥꯏꯅ ꯑꯗꯨꯝ ꯂꯩꯑ ꯀ꯭ꯋꯥꯂꯤꯇꯤ ꯑꯗꯣ ꯈꯔ ꯐꯠꯇꯕꯁꯨ ꯑꯗꯨꯝ ꯂꯩꯌꯦꯗ ꯐꯕ ꯈꯔ ꯑꯗꯨꯝ ꯂꯩꯗꯅꯀꯣ
ꯑ
ꯑꯗꯨꯝ ꯃꯤꯛꯁ ꯑꯞ ꯇꯧꯔꯒ ꯑꯗꯨꯝ ꯂꯩꯌꯦꯗ
ꯗꯤ ꯌꯖꯨꯒꯨꯝꯕ ꯁ꯭ꯃꯣꯀꯤꯡꯒꯨꯝꯕꯗꯤ ꯇꯧꯔ꯭ꯔꯣ
ꯃꯥꯁꯤꯔꯣ ꯑꯗꯨꯝ ꯐꯩ ꯇꯧꯋꯦꯗꯪ ꯇꯧꯋꯦ ꯑꯗꯨꯕꯨ ꯑꯦ ꯑꯅꯤꯃꯛ ꯇꯧꯕꯗ ꯑꯦꯛꯁꯦꯁ ꯑꯣꯏꯗꯕꯀꯣ ꯑꯣꯀꯦꯁꯅꯦꯜꯂꯤ ꯑꯗꯨꯝ ꯂꯩꯗꯅ
ꯑꯥ
ꯒꯦꯠ ꯇꯨꯒꯦꯗꯔꯒꯨꯝꯕ ꯂꯩꯕ ꯃꯇꯥꯡ ꯐꯦꯃꯤꯂꯤ ꯒꯦꯗꯔꯤꯡꯒꯨꯝꯕ ꯈ꯭ꯔꯤꯁꯃꯥꯁ ꯀꯨꯝꯕ ꯃꯇꯥꯡꯗ ꯀꯣ
ꯎꯝ ꯎꯝ
ꯑꯗꯨꯒꯨꯝꯕꯗ ꯀꯩꯅꯣ ꯇꯧꯔꯒ ꯑꯗꯨꯝ ꯑꯗꯨ ꯑꯣꯏꯔꯁꯨ ꯀꯩꯅꯣꯅꯦ ꯃꯥ ꯁꯤꯒꯔꯦꯠꯀꯨꯝꯕꯗꯨꯗꯤ ꯒꯤꯞ ꯑꯞ ꯇꯧꯔꯅꯤ ꯍꯥꯏꯅꯗꯤ ꯑꯗꯨꯝ ꯍꯥꯏꯌꯦꯅ
ꯎꯝ ꯎꯝ
ꯍꯥꯏꯕꯗꯤ ꯌꯥꯝꯅ ꯑꯗꯨꯗꯤ ꯌꯥꯝ ꯀꯔꯤ ꯍꯥꯏꯁꯤꯔꯦ ꯐꯠꯇꯦꯅ
ꯆꯨꯝꯃꯦ ꯆꯨꯝꯃꯦ
ꯑꯗꯨꯒꯤ ꯑꯗꯨꯗꯤ ꯑꯗꯨꯝ ꯒꯤꯞ ꯑꯞ ꯇꯧꯔꯅꯤꯅꯗꯤ ꯍꯥꯏꯗ ꯃꯥꯁꯨ
ꯁꯤꯒ꯭ꯔꯦꯠꯀꯨꯝꯕꯗꯤ ꯍꯣꯏ ꯇꯣꯛꯄꯗꯤ ꯋꯥꯈꯜ ꯋꯥꯈꯜꯗꯅꯤꯅ ꯑꯩꯁꯨ ꯇꯧꯔꯝꯃꯤ ꯍꯧꯖꯤꯛꯄꯨꯗꯤ ꯇꯣꯛꯈ꯭ꯔꯦ ꯑꯗꯨꯁꯨ ꯅꯪꯕꯨꯗꯤ ꯁꯤꯒ꯭ꯔꯦꯠꯇꯤ ꯇꯧꯕꯣ
ꯑꯩꯔꯥ ꯑꯩꯗꯤ ꯇꯧꯗꯦ ꯑꯗꯨꯒꯨꯝꯕꯁꯨ ꯑꯩꯗꯤ ꯕ꯭ꯔꯣꯟ ꯀꯥꯏ ꯁ ꯂꯩꯥꯏꯌꯦ ꯑꯗꯨꯒꯤ ꯕ꯭ꯔꯣꯟꯀꯥꯏꯇꯤꯁ ꯑ ꯕ꯭ꯔꯣꯟꯀꯥꯏꯇꯤꯁ ꯀꯣ ꯑꯗꯨꯒꯤ ꯑꯩꯗꯤ ꯑꯗꯨ ꯑ ꯌꯥꯝ ꯁꯟꯖꯩ ꯑꯗꯨꯒ ꯃꯥꯅ ꯏꯁꯃꯣꯛ ꯇꯧꯔꯒ ꯃꯅꯥꯛꯇ ꯆꯠꯄꯁꯨ ꯑꯩꯒꯤꯗꯃꯛꯇꯤ ꯕ꯭ꯔꯤꯗꯤꯡꯗꯣ ꯌꯥꯝ ꯋꯥꯏ ꯑꯗꯨꯒꯨꯝꯕꯗꯣ
ꯑꯣꯀꯦ ꯔꯣꯡ ꯥꯏꯗꯤ ꯁꯥꯏꯗꯤ ꯑꯁꯃꯥꯒꯨꯝꯕꯔꯣ ꯀꯔꯝꯕ ꯇꯥꯏꯕꯅꯣ
ꯂꯤꯇꯜ ꯕꯤꯠ ꯂꯤꯇꯜ ꯕꯤꯠ ꯂꯥꯏꯇꯔ ꯗꯦꯟ ꯑꯁꯃꯥ
ꯑꯣꯦ
ꯂꯤꯇꯔ ꯕꯤꯠ ꯂꯦꯁ ꯀꯣꯝꯄ꯭ꯂꯤꯀꯦꯇꯦꯠ ꯍꯥꯏꯕ ꯇꯥꯔꯦꯀꯣ ꯑꯁꯃꯥꯗꯒꯤ
ꯑꯆꯥ ꯑꯆꯥ
ꯑꯗꯨꯕꯨ ꯎꯝ ꯑꯦ ꯎꯝ ꯃꯔꯛ ꯃꯔꯛꯇ ꯏꯁꯃꯣꯛꯀꯨꯝꯕ ꯑꯩꯈꯣꯏꯗꯤ ꯁꯃꯣꯛ ꯀꯨꯝꯕꯁꯨ ꯑꯗꯨꯝ ꯑꯩꯈꯣꯏꯒꯤ ꯗ꯭ꯔꯥꯏ ꯋꯦꯁ ꯀꯨꯝꯕ ꯑꯗꯨꯝ ꯃꯩ ꯀꯩꯅꯣ ꯇꯧꯕ ꯌꯥꯎꯋꯦꯅ ꯕꯔꯟ ꯇꯧꯕ ꯌꯥꯎꯋꯅꯀꯣ ꯑꯗꯨꯒꯨꯝꯕ ꯃꯅꯥ ꯇꯁꯨ ꯄꯥꯛ ꯀꯨꯏꯅ ꯂꯩꯕ ꯌꯥꯗꯦ ꯂꯩꯔꯗꯤ ꯑꯗꯨꯝ ꯑ ꯁꯣꯔ ꯍꯣꯟꯕ ꯌꯥꯗꯕꯗꯣ
ꯑꯥ
ꯑꯗꯨꯝ ꯇꯧꯕꯒꯤ ꯏꯁꯃꯣꯛꯀꯨꯝꯕꯗꯤ ꯑꯩꯗꯤ ꯌꯥꯗ꯭ꯔꯦ
ꯑꯣꯀꯦ ꯑꯣꯀꯦ ꯍꯣꯏ ꯏꯁꯃꯣꯀꯤꯡꯒꯨꯝꯕꯁꯦ ꯎꯝ ꯑꯗꯨꯁꯨ ꯇꯣꯛꯀꯅꯤ ꯍꯥꯏꯔꯗꯤ ꯍꯣꯏ ꯃꯥ ꯀꯨꯏꯅ ꯇꯧꯔꯛꯈ꯭ꯔꯗꯤ ꯇꯣꯛꯄꯁꯦ ꯈꯤꯇꯪ ꯋꯥꯕꯅꯦ ꯑꯗꯨꯁꯨ ꯇꯣꯛꯈ꯭ꯔꯗꯤ ꯉꯁꯥꯏꯒꯤ ꯇꯣꯛꯄ ꯑꯗꯨꯝ ꯌꯥꯕꯅꯤ ꯑꯃ
ꯑ ꯍ‌ꯣ ꯍꯣꯏ
ꯅꯠ ꯍꯣꯏ ꯑꯗꯨ ꯍꯣꯏ ꯍꯦꯕꯤꯠ ꯍꯦꯕꯤꯠꯀꯨꯝꯕꯅꯦ ꯍꯣꯏ
ꯎꯝ ꯑꯗꯣ ꯋꯥꯗꯤ ꯋꯥꯒꯗꯕ ꯃꯥꯜꯂꯦ ꯁꯤ ꯇꯣꯛꯄꯁꯤꯀꯣ
ꯑ ꯃꯤ ꯃꯇꯨꯡ ꯏꯜꯂꯦ ꯃꯤ ꯈꯔ ꯒꯤꯗꯤ ꯑꯣ ꯐꯣꯔ ꯑꯦꯛꯖꯥꯝꯄꯜ ꯇ‌ꯣꯛ ꯇꯣꯛꯈ꯭ꯔꯅꯤ ꯍꯥꯏꯅ ꯑ ꯀꯥꯟꯅꯗ꯭ꯔꯦ ꯇꯣꯛꯈ꯭ꯔꯅꯤ ꯑꯩꯒꯤꯗꯃꯛꯗꯤ ꯏꯁꯃꯣꯀꯤꯡꯁꯦ ꯀꯥꯟꯅꯗꯦ ꯑꯩ ꯃꯁꯥ ꯑꯣꯏꯅ ꯁꯣꯛꯀꯅꯤ ꯇꯣꯛꯈ꯭ꯔꯅꯤ ꯍꯥꯏ ꯍ‌ꯣꯆ ꯑꯗꯨꯝ ꯇꯣꯛꯈ꯭ꯔꯦꯕꯀꯣ ꯌꯥꯝ ꯌꯥꯝꯅ ꯆꯦꯟꯖ ꯑꯃꯈꯛ ꯑꯣꯏꯔꯗꯤꯀꯣ
ꯎꯝ
ꯑꯗꯨꯁꯨ ꯃꯤ ꯈꯔꯕꯨꯗꯤ ꯇꯣꯛꯄꯒꯤ ꯋꯥꯈꯜ ꯌꯥꯎꯗ꯭ꯔꯗꯤ ꯑꯗꯨꯝ ꯇꯧꯔ ꯂꯩꯅꯤ
ꯍꯣꯏ ꯍꯣꯏ ꯌꯨꯗꯒꯤ ꯍꯦꯟꯅꯗꯤ ꯁꯤꯒꯔꯦꯠꯅ ꯍꯦꯟꯅ ꯀꯩꯅꯣ ꯑꯣꯏꯕ ꯃꯥꯜꯂꯦ ꯏꯁꯥꯒꯤꯗꯃꯛ ꯁꯣꯛꯄ ꯃꯥꯜꯂꯦ ꯑꯩꯅ ꯈꯟꯕꯗꯀꯣ
ꯎꯝ ꯆꯨꯝꯃꯦ ꯑꯁ ꯁꯤꯒꯔꯦꯠ ꯍꯣꯏ ꯁꯤꯒꯔꯦꯠꯀꯤ ꯀꯥꯟꯅꯕꯁꯨ ꯍꯣꯏ ꯂꯩꯇꯦꯗꯥ ꯁꯤꯒꯔꯦꯠ
ꯂꯩꯇꯦꯗ ꯁꯤꯒꯔꯦꯠꯀꯤ ꯀꯥꯟꯅꯕꯗꯤ ꯂꯩꯇꯦ ꯑꯗꯨꯕꯨ ꯑꯜꯀꯣꯍꯣꯜꯒꯤ ꯀꯥꯟꯅꯕ ꯍꯥꯏꯕꯁꯤꯗꯤ ꯂꯩꯗꯅꯀꯣ
ꯑꯥ
ꯈꯔꯗꯤ ꯂꯩꯌꯦꯕ
ꯑꯜꯀꯣꯍꯣꯜꯁꯨ ꯀꯩꯅꯣ ꯏꯪꯕ ꯃꯐꯝ ꯏꯪꯕ ꯃꯐꯝꯒꯨꯝꯕꯗꯒ‌ꯣ ꯈꯔ ꯑꯗꯨꯒꯨꯝꯕꯗꯅꯦ ꯑꯩ ꯃꯥꯁꯨ ꯀꯥꯟꯅꯕꯗꯤ ꯌꯥꯝ ꯄꯥꯛ ꯑꯥ ꯁꯦꯡꯅ ꯍꯥꯏꯔꯗꯤ ꯑꯜꯀꯣꯍꯣꯜ ꯊꯛꯄ ꯀꯥꯟꯗ ꯑꯩꯈꯣꯏꯒꯤ ꯕ꯭ꯔꯦꯟꯒꯤ ꯅꯝ ꯈꯔ ꯇꯧꯕꯅꯦꯕꯀ‌ꯣ ꯑꯗꯨꯒꯤ ꯊꯤꯡꯀꯤꯡ ꯀꯦꯞ ꯄꯕꯤꯂꯤꯇꯤꯁꯦ ꯃꯥꯅ ꯈꯤꯇꯪ ꯅꯦꯝꯊꯍꯟꯕꯅꯦꯕ ꯑꯗꯨꯒꯤ ꯑꯜꯀꯣꯍꯣꯜꯁꯨ ꯌꯥꯝ ꯐꯕꯗꯤ ꯅꯠꯇꯦꯗ ꯑꯩꯁꯨ ꯍꯣꯏ ꯑꯜꯀꯣꯍꯣꯜ ꯍꯧꯖꯤꯛꯇꯤ ꯍꯦꯕꯤ ꯍꯦꯕꯤꯗꯤ ꯇꯧꯗꯦ ꯑꯗꯨꯁꯨ ꯕꯤꯌꯥ ꯕꯤꯌꯥ